ꯎꯝ ꯍꯜꯂꯣ
ꯎꯝ ꯇꯥꯏꯌꯦ ꯇꯥꯕꯣ
ꯇꯥꯏꯌꯦ ꯇꯥꯏꯌꯦ ꯀꯩꯀꯩ ꯃꯤ ꯂꯣꯏ ꯆꯥꯛꯆꯥꯥꯕ ꯂꯩꯔꯛꯈ꯭ꯔꯕꯣ ꯅꯣꯏꯒꯤ
ꯆꯈ꯭ꯔꯦ
ꯂꯣꯏ ꯂꯣꯏꯁꯤꯜꯂꯦ
ꯃꯥꯁꯜꯥ
ꯑꯗꯣ ꯅꯅꯥꯎꯄꯤꯗꯗꯤ
ꯑꯥ ꯆꯥꯠꯇꯣꯛꯈ꯭ꯔꯦ ꯃꯥꯁꯨ ꯐꯤ ꯁꯨꯕ ꯆꯠꯈꯤꯕꯅꯦ ꯇꯃꯒꯦ
ꯅꯨꯡꯗꯥꯡꯗꯕ
ꯍꯣꯏ ꯈꯔ ꯉꯁꯥꯏ ꯄꯤꯔꯝꯕꯗꯣ ꯁꯨꯗꯣꯛꯀꯦꯅ ꯍꯥꯏ
ꯀꯥꯏꯏꯗ ꯁꯨꯕ ꯆꯠꯂꯤꯅꯣ
ꯆ ꯃꯅꯥꯇꯅꯤ ꯍ ꯃꯅꯥꯇ
ꯋꯥꯗꯣꯁꯤꯡꯦꯡ ꯁꯦꯡꯅ ꯃꯥ ꯑꯃ
ꯎꯝ
ꯑꯗ ꯀꯩꯝ ꯇꯧꯗꯦ ꯍꯥꯏꯕ꯭ꯔꯣ ꯑꯉꯥꯡꯗꯤ
ꯈꯔ ꯀꯞꯄꯦ ꯍꯣꯜꯂꯦꯅ ꯍꯥꯏꯔꯅꯤ ꯉꯁꯥꯏꯗꯣ ꯑꯗꯨꯒꯤ ꯆꯥꯛ ꯆꯥꯊꯧꯔꯒ ꯈꯔ ꯉꯟꯅꯍꯟꯈꯤꯕꯅꯦ ꯑ ꯅꯃ
ꯑꯗꯣ ꯌꯨꯝ ꯍꯟꯕꯅ ꯀꯩꯗꯧꯉꯩ ꯍꯟꯅꯤꯡꯉꯥꯏ
ꯗꯤꯁꯆꯥꯔꯖ ꯇꯧꯕꯒꯤ ꯃꯈꯥ ꯄꯣꯜꯂꯦꯅ ꯑꯗꯨꯗꯤꯀꯣ
ꯑꯗꯨꯕꯨꯗꯤ ꯆꯨꯝꯃꯦ ꯌꯨꯝ ꯍꯜꯂꯣꯅ ꯍꯥꯏꯕ ꯃꯇꯝꯗꯣ ꯃꯣꯏ ꯑꯩꯈꯣꯏꯅꯁꯨ ꯍꯥꯏꯔꯝꯒꯅꯤꯗꯅ ꯅꯨꯃꯤꯠ ꯑꯍꯨꯝꯒꯤ ꯃꯇꯨꯡ ꯃꯔꯤꯒꯤ ꯃꯇꯨꯡ
ꯅꯤꯡꯊꯧ ꯀꯥꯕ ꯅꯨꯃꯤꯠꯇꯗꯤ ꯍꯥꯏꯅꯔꯤ ꯈꯪꯗꯦ ꯑ
ꯍꯣꯏ ꯑꯗꯣ ꯉꯁꯤꯗꯤ ꯅꯪ ꯀꯃꯥꯏꯅ ꯇꯧꯔꯦ ꯑꯗꯨꯝ ꯅꯪꯅ ꯉꯁꯥꯏ ꯄꯥꯕꯗꯨꯕꯨ
ꯍꯣꯏ ꯑꯗꯨꯝ ꯍꯧꯔꯒꯦꯅ ꯂꯩꯔꯤꯅꯦ
ꯉꯥꯏꯍꯥꯛ ꯂꯩꯔꯗꯤ ꯍꯧꯔꯗꯣꯏꯔꯣ ꯄꯥꯕ
ꯇꯧꯒꯅꯤ ꯈꯔ ꯎꯝ ꯉꯍꯥꯛꯇꯪ ꯏꯁꯩ ꯇꯧꯔꯨꯁꯦ ꯅꯪ ꯈꯟꯕꯅꯤꯅ ꯍꯌꯦꯡꯒꯤꯗꯃꯛꯇ ꯆꯔꯁꯇꯥ ꯍꯥꯏꯕꯗꯤ ꯍꯈꯣꯏ ꯑꯩꯗꯣ ꯃꯇꯝ ꯀꯨꯏꯅ ꯃ꯭ꯌꯨꯖꯤꯛꯁꯦ ꯄꯥꯏꯔꯨꯗ꯭ꯔꯦꯕꯀꯣ ꯑꯗꯣ ꯑꯃꯗ ꯉꯁꯥꯏ ꯅꯪ ꯍꯥꯏꯔꯛꯄꯗꯣ ꯑꯗꯨ ꯀꯥꯟꯗ ꯍꯥꯏ ꯃꯥ ꯇꯧꯁꯤꯅ ꯑꯁ ꯑꯩꯅ ꯀꯩꯅꯣ ꯇꯧꯕꯁꯦ ꯅꯨꯡꯉꯥꯏꯇꯦ ꯅꯪ ꯅꯪ ꯈꯣꯡꯕꯁꯦ ꯑꯥ ꯍꯥꯏꯗꯤ ꯏꯁꯩ ꯁꯛꯄ ꯅꯨꯡꯉꯥꯏꯅ ꯍꯥꯏꯔꯤꯦꯅꯦ
ꯁ ꯑꯁ ꯃꯤꯅꯔꯣ ꯀꯅꯥꯅꯔꯣ ꯃꯤꯅꯔꯣ ꯀꯅꯥꯅꯔꯣ
ꯍꯣꯏ ꯍꯥꯏꯗꯤ ꯃꯥ ꯉꯁꯥꯏ ꯂꯥꯛꯄꯗꯣ ꯍꯥꯏꯕꯗꯤ ꯑꯩ ꯉꯅꯤ ꯑꯩ ꯁꯛꯀꯅꯤ ꯅꯨꯡꯉꯥꯏꯇꯦꯗꯅ ꯅꯪ ꯍꯣꯡꯉꯣ ꯑꯗꯣ ꯑꯩ ꯏꯁꯩꯗ ꯂꯤꯠ ꯇꯧꯒꯦ ꯍꯥꯏꯋꯒꯤ ꯇꯥꯏꯞꯇ ꯃꯥꯅ ꯇꯧꯋꯦꯕꯀꯣ ꯍꯥꯏ
ꯎꯝ ꯎ
ꯑꯗꯨꯏꯅꯤꯡ ꯑꯩꯁꯨ ꯆꯔ ꯆꯠꯇꯕ ꯑꯣꯏ ꯊꯦꯡꯅ ꯂꯥꯛꯄꯣꯏ ꯑꯃ ꯇꯧꯔꯒꯀꯣ ꯑꯦꯛꯇꯤꯚ ꯑꯣꯏꯈꯤꯗ꯭ꯔꯦꯕ ꯃꯇꯝ ꯈꯔ ꯑꯩꯁꯨ ꯇꯟꯕꯒꯣ ꯍꯥꯏꯕꯗꯤ ꯈꯪꯗꯦ ꯑꯗꯨꯝ ꯇꯟꯕ ꯍꯥꯏꯁꯦ ꯑꯩ ꯏꯁꯥꯅ ꯇꯟꯕꯒꯤꯗꯪ ꯅꯠꯇꯕꯀꯣ ꯍꯥꯏꯗꯤ ꯃꯤꯁꯤꯡꯁꯦ ꯈꯔ ꯇꯟꯕꯗ ꯌꯥꯎꯕꯗ ꯑꯩꯅ ꯇꯥꯕ
ꯑꯁꯤꯒꯨꯝꯕ ꯃꯇꯝꯗꯨꯕꯨ ꯀꯅꯥ ꯃꯤ ꯌꯦꯡꯉꯒ ꯇꯧꯅꯒꯦ ꯇꯧꯒꯗꯕ ꯏꯊꯧꯗꯤ ꯇꯧꯒꯗꯕꯅꯤ ꯃꯤꯗꯤ ꯌꯦꯡꯅꯤꯡꯉꯥꯏ ꯌꯥꯝ ꯂꯩ
ꯑꯗꯨꯕꯨꯗꯤ ꯆꯨꯝꯃꯦ ꯑꯗꯨ ꯈꯪꯗꯦ ꯃꯤꯑꯣꯏꯕꯅꯤꯅꯀꯣ ꯍꯥꯏꯕꯗꯤ ꯑꯩ ꯏꯁꯥꯃꯛ ꯑꯩ ꯃꯦꯝꯕꯔꯁꯤꯞ ꯂꯧꯕ ꯀꯩꯅꯣ ꯃꯐꯝꯁꯨꯃꯛ ꯅꯠꯇꯦ ꯑꯗꯨꯒꯤ ꯈꯜꯂꯒ
ꯑꯗꯨꯝ ꯏꯁꯥ ꯏꯊꯟꯗꯅ ꯑꯗꯨꯝ ꯈꯟꯊꯕ ꯍꯥꯏꯇꯥꯔꯦꯀꯣ
ꯑꯗꯨꯒꯨꯝꯕꯗꯨꯗꯤ ꯍꯣꯏ ꯏꯁꯥ ꯏꯊꯟꯗꯅ ꯈꯔ ꯃꯤꯅ ꯈꯟꯗ꯭ꯔꯤꯉꯩꯗꯒꯤ ꯍꯥꯟꯅ ꯅ ꯈꯟꯊꯖꯕꯗꯨꯗꯤ ꯌꯥꯝ ꯐꯩꯌꯦꯕꯀꯣ ꯑꯗꯨꯕꯨ ꯑꯁꯤꯒꯨꯝꯕ ꯖꯒꯥ ꯑꯁꯤꯗꯗꯤ ꯃꯤꯕꯨ ꯑꯩꯕꯨ ꯉꯥꯏꯅꯗ꯭ꯔꯁꯨ ꯑꯩꯅ ꯉꯝꯕ ꯖꯒꯥꯗꯨꯗꯤ ꯑꯩꯅ ꯇꯧꯔꯒꯦ ꯍꯥꯏꯅ ꯆꯣꯡꯊꯣꯛꯀꯗꯕ ꯖꯒꯥꯅꯤ ꯁꯤꯗꯗꯤ ꯑꯩꯈꯣꯏꯒꯤꯗ ꯐꯥꯎꯕ ꯃꯤ ꯕꯔꯥ ꯂꯩꯕꯁꯤꯡ ꯂꯥꯛꯑꯒ ꯑꯈꯪ ꯑꯈꯪꯕꯁꯤꯡ ꯃꯤꯅ ꯑꯗꯨꯝ ꯆꯤꯡꯒꯒꯠꯂꯛꯑꯦ ꯍꯧꯖꯤꯛ ꯀ ꯌꯥꯝ ꯍꯥꯏꯅꯗꯦꯅ ꯑꯩꯈꯣꯏꯗꯤ ꯑꯩꯈꯣꯏꯅ ꯍꯩꯇꯕꯗꯣ ꯃꯤꯅ ꯇꯧꯕꯤꯔꯦ ꯍꯥꯏꯔ ꯍꯔꯥꯎꯔꯒ ꯑꯗꯨꯝ ꯑꯩꯈꯗꯤ ꯌꯥꯎꯋꯦ ꯑꯗꯨꯒꯨꯝꯕ ꯈꯟꯕ ꯌꯥꯕ ꯃꯇꯝ ꯅꯠꯇꯦ ꯖꯒꯥ ꯅꯠꯇꯦ ꯑꯗꯨꯗꯤ ꯑꯗꯨ ꯊꯦꯡꯕ꯭ꯔꯣ
ꯈꯪꯗꯦ ꯑꯩ ꯉꯍꯥꯛꯇꯪ ꯀꯣꯜ ꯇꯧꯔꯒ ꯍꯪꯈꯤꯒꯦ ꯃꯣꯏꯗ ꯉꯥꯏꯍꯥꯛ ꯂꯩꯔꯀꯣ ꯑꯗꯣ ꯊꯦꯡꯉꯦ ꯍꯥꯏꯔꯁꯤꯦ ꯆꯠꯇ꯭ꯔꯦ ꯉꯥꯛꯇꯪ ꯆꯠꯂꯨꯁꯦ ꯍꯥꯏꯔꯒꯅ ꯑꯩꯈꯣꯏꯁꯨ ꯄꯨꯟꯗꯕ ꯀꯨꯏꯔꯦꯕꯀꯣ ꯄꯨꯟꯗꯕ ꯀꯩꯔ ꯍꯥꯏꯕꯗꯤ ꯑꯩꯈꯣꯏ ꯅꯍꯥꯟꯋꯥꯏꯗꯤ ꯁꯦꯇꯔꯗꯦ ꯏꯚꯅꯤꯡꯁꯦ ꯈꯔ ꯈꯔ ꯆꯠꯂꯝꯃꯦꯦꯕꯀꯣ ꯆꯠꯂꯒ ꯁꯨꯃꯥꯏꯅ ꯈꯤꯇꯪ ꯑꯣꯏꯔꯁꯨ ꯄ꯭ꯔꯤꯄꯦꯌꯔ ꯇꯧꯊꯣꯛꯄꯁꯦ ꯑꯌꯨꯛ ꯂꯥꯛꯄꯗ ꯊꯤꯅ ꯅꯨꯡꯉꯥꯏꯔꯦ ꯁꯥꯟꯅ ꯁꯛꯄꯗꯣ ꯍꯦꯟꯅꯀꯣ ꯕ꯭ꯂꯥꯏꯟꯗ ꯂꯥꯛꯄꯒ
ꯎꯝ
ꯊꯤꯅ ꯈꯦꯠꯅꯈ꯭ꯔꯖꯥꯠꯅꯨ
ꯑꯗꯣ ꯀꯩꯅꯣꯝ ꯍꯪꯒꯦ ꯑꯩꯁꯨ ꯑꯩꯁꯦ ꯏꯁꯩ ꯃꯔꯣꯟꯕꯨꯗꯤ ꯈꯪꯗꯦ ꯑꯗꯨ ꯑꯣꯏꯔꯁꯨ ꯃꯤꯅ ꯏꯁꯩ ꯁꯛꯄꯁꯤꯡꯅ ꯍꯥꯏꯕꯗꯣ ꯅꯨꯡꯗꯥꯡꯗ ꯄꯥꯟꯕ ꯁꯨꯔꯗꯣ ꯑꯌꯨꯛꯇ ꯄꯥꯟꯕꯗ ꯀꯔꯤ ꯇꯧꯏꯦ ꯍꯥꯏꯕ꯭ꯔꯥ ꯋꯥꯡꯉꯦ ꯍꯥꯏꯕ꯭ꯔꯥ ꯅꯝ ꯍꯦ ꯍꯥꯏ
ꯋꯥꯡꯗꯣꯏꯅꯦ ꯃꯔꯝꯗꯤ ꯑꯍꯤꯡꯁꯦ ꯑꯩꯈꯣꯏꯒꯤ ꯈꯅꯥꯎꯁꯦ ꯂꯨꯁ ꯑꯣꯏꯌꯦꯕꯀꯣ ꯑꯗꯨꯅ ꯑꯩꯈꯣꯏꯅ ꯍꯥꯏꯗꯤ ꯅꯨꯃꯤꯠ ꯅꯨꯃꯤꯠ ꯆꯨꯞꯄ ꯑꯩꯈꯣꯏꯅ ꯉꯥꯡꯕ ꯁꯛꯄ ꯂꯥꯎꯕ ꯇꯧꯔꯨꯕꯅꯤꯅꯀꯣ ꯑꯗꯨꯒꯤ ꯑꯗꯨꯝ ꯈꯔ ꯃꯁ ꯁꯣꯜꯗ ꯔꯤꯂꯦꯛꯁꯇ ꯂꯩꯌꯦꯕꯀꯣ ꯍꯥꯏꯗꯤ ꯨꯁꯇ ꯂꯩꯌꯦꯕ ꯑꯗꯨꯒ ꯑꯌꯨꯛꯇꯤ ꯇꯨꯝꯃꯨꯔꯕꯅꯤꯅꯀꯣ ꯍꯥꯏꯗꯤ ꯃꯁꯜꯗꯨꯣ ꯄꯨꯔꯥ ꯔꯦꯁꯇ ꯂꯩꯔꯨꯔꯦꯅꯀꯣ ꯄꯣꯊꯥꯔꯨꯔꯦꯕ ꯑꯗꯨꯅ ꯁꯇꯤꯞ ꯑꯣꯏꯁꯟꯕꯅꯦꯕ ꯍꯥꯏꯗꯤ ꯀꯟꯁꯤꯟꯈꯤꯕꯅꯦꯕꯀꯣ ꯑꯗꯨꯅ ꯎꯝ ꯏꯁꯩ ꯁꯛꯄ ꯀꯩ ꯀꯩ ꯇꯧꯕꯁꯦ ꯑꯅꯝꯕ ꯑꯍꯤꯡꯗꯅ ꯇꯧꯕꯁꯤꯅꯗꯤ ꯍꯦꯟꯅ ꯑꯗꯨꯗꯝ ꯅꯨꯡꯉꯥꯏꯁꯨ ꯅꯨꯡꯉꯥꯏꯕꯅꯦ ꯑꯗꯨꯒ ꯑꯩꯈꯣꯏꯗꯁꯨ ꯍꯥꯏꯗꯤ ꯀꯥꯏꯦꯟꯅ ꯂꯨꯗꯕꯗꯥ
ꯑꯗꯨ ꯑꯣꯏꯔꯗꯤ ꯑꯗꯨ ꯑꯣꯏꯔꯗꯤ ꯅꯨꯡꯗꯥꯡꯗ ꯄꯥꯟꯕ ꯁꯛꯄ ꯌꯥꯕ ꯁꯨꯔꯁꯦ ꯑꯌꯨꯛꯇ ꯋꯥꯡꯉꯦ ꯍꯥꯏꯕꯀꯣ ꯋꯥꯡꯉꯁꯨ ꯑꯗꯨꯝ ꯁꯛꯄ ꯌꯥꯕ ꯅꯠꯇ
ꯁꯛꯄꯗꯤ ꯁꯛꯄ ꯌꯥꯒꯅꯤꯅ ꯑꯗꯨꯕꯨ ꯏꯁꯁꯇ ꯏꯁꯁꯗꯠ ꯄꯣꯣꯏꯠ ꯈꯨꯗꯤꯡꯃꯛꯁꯦ ꯇꯧꯕꯗꯤ ꯌꯥꯏ ꯑꯗꯨꯕꯨ ꯅꯨꯡꯉꯥꯏꯕ ꯍꯥꯏꯕ ꯑꯃ ꯂꯩꯗꯅꯀꯣ ꯌꯥꯅꯕ ꯑꯗꯨꯝ ꯇꯧꯕ ꯍꯥꯏꯕ ꯑꯃꯒ ꯑꯗꯨꯝ ꯌꯥꯝ ꯅꯨꯡꯉꯥꯏꯅ ꯇꯧꯕ ꯍꯥꯏꯕ ꯑꯃ ꯈꯦꯠꯅꯩꯩꯅꯀꯣ ꯑꯗꯨ ꯑꯣꯏꯗꯣꯏꯅꯦꯕ
ꯎꯝ
ꯑꯗꯨ ꯑꯃꯗ ꯑꯣꯏꯒꯗꯕ ꯑꯗꯨꯅꯤꯗ
ꯑꯗꯨ ꯑꯣꯏꯔꯗꯤ ꯑꯌꯨꯛꯇ ꯁꯛꯄ ꯅꯨꯡꯉꯥꯏꯒꯦ ꯁꯨꯔꯁꯦ ꯅꯨꯡꯉꯥꯏꯍꯟꯒꯦ ꯍꯥꯏꯔꯗꯤ ꯅꯨꯡꯗꯥꯡꯗ ꯀꯩ ꯁꯨꯔ ꯄꯥꯟꯗꯣꯏꯅꯣ ꯅꯦꯝꯗꯣꯏꯔꯣ ꯋꯥꯡꯗꯣꯏꯔꯣ ꯅꯨꯡꯗꯥꯡꯗꯁꯨ
ꯑꯗꯨꯅꯦꯗ ꯉꯁꯥꯏ ꯍꯥꯏꯈꯤꯕꯗꯣ ꯑꯗꯣ
ꯑ
ꯎꯝ ꯍꯣꯏ ꯈꯔꯕꯨꯗꯤ ꯑꯌꯨꯛꯇꯗꯤ ꯈꯔ ꯅꯦꯝꯒꯅꯤꯅꯀꯣ ꯑꯗꯨ ꯑꯗꯨꯒꯤ ꯑꯗꯨꯒꯤ ꯆꯥꯡꯗ ꯈꯔ ꯍꯣꯠꯂꯒ ꯑꯩꯈꯣꯏꯅ ꯑꯗꯨꯝ ꯇꯧꯕ ꯇꯥꯕ ꯑꯗꯨꯀꯣ ꯑꯍꯤꯡꯗ ꯅꯨꯡꯉꯥꯏꯔꯤꯕ ꯃꯈꯩ ꯇ ꯋꯥꯡꯍꯟꯕ ꯌꯥꯕ ꯅꯠꯇꯦꯕ ꯑꯌꯨꯛ ꯍꯧꯜꯂꯒ ꯑꯩꯈꯣꯏ ꯈꯔꯗꯤ ꯋꯥꯒꯅꯤ ꯍꯥꯏꯕꯒꯤꯗꯣ ꯍꯣꯠꯂꯒ ꯀꯣ ꯁꯤ ꯈ
ꯑꯩꯈꯣꯏꯗꯤ ꯑꯗꯨꯒꯨꯝꯕ ꯑꯗꯨꯒꯤ ꯁꯨꯔꯒꯤ ꯃꯇꯥꯡꯅꯤ ꯈꯪꯗꯅ ꯁꯛꯄ ꯌꯥꯏ ꯍꯥꯏꯅ ꯄꯪꯁꯛꯄ ꯁꯛꯏꯅꯦ ꯑꯩꯈꯣꯏꯗꯤ
ꯏꯁꯩ ꯅꯨꯡꯉꯥꯏꯇꯕ ꯆꯔꯆꯁꯦ ꯅꯨꯡꯉꯥꯏꯇꯦ ꯏꯁꯩ ꯏꯁꯩꯁꯦ ꯃꯦꯦꯕꯀꯣ ꯃꯦꯟ ꯍꯥꯏꯕꯗꯤ ꯏꯁꯩꯁꯦ ꯃꯔꯨꯅꯦ ꯃꯔꯨꯅꯦ ꯃꯔꯝꯗꯤ ꯏꯁꯩ ꯌꯥꯗꯕ ꯀꯩꯅꯣ ꯐꯥꯎꯅꯦ ꯁꯣꯁꯦꯜ ꯁꯣꯁꯦꯜꯒꯤꯗ ꯐꯥꯎ ꯍꯥꯏꯔꯒꯅ ꯑꯩꯈꯣꯏ ꯀꯟꯁꯔꯠꯀꯨꯝꯕ ꯀꯔꯤ ꯀꯔꯤ ꯄꯨꯟꯕ ꯑꯗꯨꯁꯨꯀꯣ ꯏꯁꯩ ꯅꯣꯡꯃꯥꯏ ꯈꯔ ꯃꯄꯨꯡꯥ ꯃꯄꯨꯡ ꯐꯥꯔꯗꯤꯀꯣ ꯊꯧꯔꯝꯗꯣ ꯍꯦꯟꯅ ꯃꯄꯨꯡ ꯐꯥꯕꯅꯦ ꯏꯁꯥꯅ ꯅꯨꯡꯉꯥꯏꯔꯁꯦ ꯆꯛ ꯆꯦꯛ ꯂꯉꯥ ꯀꯩꯅꯒꯤ ꯅꯨꯡꯉꯥꯏꯐꯝ ꯈꯪꯗꯕ ꯑꯗꯨꯒꯨꯝꯕꯗꯨ ꯑꯇꯩ ꯀꯩꯅꯣꯗ ꯅꯨꯡꯉꯥꯏꯔꯝꯕ ꯌꯥꯏ ꯑꯗꯣ ꯌꯧꯗꯕꯅꯦꯕ
ꯎꯝ
ꯀꯩꯅꯣ ꯄꯨꯛꯅꯤꯡ ꯊꯧꯒꯠꯄꯗꯣ ꯑꯗꯨꯣꯛꯅꯤꯅ ꯑꯗꯨꯃꯥꯏꯅ ꯇꯧꯔꯒ ꯆꯥꯔꯖꯀꯤꯗꯁꯨ ꯑꯗꯨꯃꯥꯏꯅ ꯇꯧꯋꯦꯕꯀꯣ ꯏꯁꯩꯁꯤꯅ ꯐꯖꯅ ꯍꯧꯔꯝꯗꯥꯏꯗ ꯃ꯭ꯌꯨꯖꯤꯛ ꯅꯨꯡꯉꯥꯏꯕ ꯍꯥꯏꯕ ꯑꯃꯒ ꯏꯁꯩ ꯅꯨꯡꯉꯥꯏꯒꯦ ꯍꯥꯏꯔꯗꯤ ꯆꯤꯡ ꯑ ꯆꯤꯡꯡꯂꯕ ꯏꯁꯩ ꯆꯥꯎꯈꯠꯆꯔ ꯍꯥꯏꯇꯥꯔꯦ ꯅꯍ ꯆꯤꯡꯡꯂꯕ ꯃꯤꯗꯨ ꯑꯣ ꯃ꯭ꯌꯨꯖꯤꯛ ꯁꯥꯟꯅꯔꯤꯕ ꯑꯅꯤ ꯃꯣꯏꯁꯦ ꯀꯣꯑꯣꯗꯤꯅꯦꯁꯟ ꯐꯖꯅ ꯂꯩꯈ꯭ꯔꯗꯤꯀꯣ
ꯌꯦꯡꯂ ꯂꯥꯛꯈꯤꯕ ꯃꯌꯥꯝꯗꯨꯗꯗꯤ ꯑꯗꯨꯝ ꯑꯥ ꯑꯗꯨꯝ ꯆꯤꯡꯅꯒ ꯆꯠꯄ ꯉꯝꯒꯅꯦꯕ ꯑꯩꯈꯣꯏꯅꯀꯣ ꯑꯗꯣ ꯃꯗꯨꯒꯤꯗꯃꯛꯇꯅꯦꯕ ꯑꯩꯈꯣꯏꯅ ꯈꯤꯇꯪ ꯊꯧꯔꯥꯡ ꯁꯦꯝ ꯁꯥꯕ ꯍꯣꯠꯄꯀꯣ ꯑꯩꯈꯣꯏ ꯃꯁꯦꯟ ꯇꯧꯅꯕ ꯗꯔꯀꯥꯔ ꯂꯩꯔꯤꯁꯦ
ꯇꯥꯏꯀꯣ
ꯇꯁꯨ ꯅꯠꯇꯦ ꯁꯦꯡꯅ ꯍꯥꯏꯔꯗꯤ ꯃꯐꯝꯗꯨꯗ ꯂꯥꯛꯏꯕ ꯃꯤꯁꯤꯡꯗꯨꯁꯨ ꯑꯍꯟ ꯑꯣꯏꯔꯦ ꯑꯉꯥꯡ ꯑꯣꯏꯔꯦ ꯃꯈꯣꯟ ꯊꯣꯛꯑꯒ ꯏꯁꯩꯗꯣ ꯁꯛꯇ꯭ꯔꯗꯤꯅꯦ ꯂꯨꯆꯤꯡꯅꯕ ꯃꯤꯗꯨꯁꯨ ꯅꯨꯡꯉꯥꯏꯕ ꯅꯠꯇꯦ ꯃꯥꯒꯤ ꯃꯈꯣꯜ ꯈꯛꯇꯪ ꯇꯥꯔ ꯂꯩꯒꯅꯤ꯫ ꯃꯤ ꯏꯁꯩ ꯁꯛꯇꯕ ꯃꯤꯁꯨ ꯂꯩꯌꯦꯕ
ꯎꯝ ꯆꯝꯃꯦ ꯑꯗꯨꯅꯦ ꯑꯗꯨ ꯂꯥꯛꯂꯤꯕ ꯃꯤ ꯃꯌꯥꯝꯗꯁꯨ ꯁꯛꯅꯤꯡꯍꯟꯒꯦ ꯁꯛꯅꯤꯡꯕ ꯄꯣꯛꯍꯜꯂꯤꯁꯦ ꯁꯦ ꯂꯦꯞꯂꯤꯕ ꯅꯨꯄꯥꯗ ꯁꯨꯝ ꯌꯥꯝ ꯗꯔꯀꯥꯔ ꯂꯩꯕꯀꯣ ꯃ꯭ꯌꯨꯖꯤꯛ ꯁꯤꯁꯇꯦꯝꯗꯣ ꯑꯗꯨꯅ ꯇꯥꯏꯃꯤꯡꯗ ꯍꯤꯡꯕ ꯍꯣꯠꯄ ꯇꯧꯔꯒꯗꯤ ꯃꯗꯨꯅ ꯑꯃꯨꯛ ꯂꯥꯛꯂꯤꯕ ꯃꯌꯥꯝꯗꯨꯁꯨ ꯁꯛꯅꯤꯡꯗꯣꯏꯅꯦꯕ ꯑꯃꯨꯛ
ꯆꯃꯦ ꯆꯃꯦ
ꯑꯗꯨ ꯄꯪꯈꯤꯡꯗꯈꯤꯡ ꯂꯩꯌꯦ ꯑꯃꯅ ꯍꯥꯟꯅ ꯂꯧꯈꯠꯀꯅꯤ ꯑꯃꯅ ꯈꯔ ꯀꯣꯟꯅ ꯇꯧꯒꯅꯤ ꯑꯃꯅ ꯕꯤꯇꯤꯡ ꯑꯍꯨꯝꯗꯞ ꯂꯀꯅꯤ ꯑꯃꯅ ꯃꯔꯤꯗ ꯂꯦꯞꯀꯅꯤ ꯑꯃꯅ ꯑꯅꯤꯗ ꯁꯛꯀꯅꯤ ꯇꯧꯔ ꯂꯩꯔꯗꯤ ꯑꯗꯨꯝ ꯆꯥꯏꯔꯦ ꯑꯗꯨꯏꯗꯒꯤ
ꯎꯝ
ꯑꯗꯨꯅꯅꯦꯗ
ꯅꯪꯅ ꯍꯥꯏꯕꯗꯨꯁꯨ ꯆꯨꯝꯃꯦ ꯂꯨꯆꯤꯡꯕ ꯃꯤꯗꯨꯒꯤ ꯃꯈꯥꯁꯨ ꯄꯣꯜꯂꯦꯕꯀꯣ ꯑꯗꯨꯁꯨ ꯄꯣꯜꯂꯦ ꯆꯨꯝꯃꯦ ꯆꯨꯝꯃꯦꯗꯨꯕꯨꯗꯤ
ꯑꯗꯣ ꯁꯛꯄꯥ ꯍꯥꯏꯕꯅꯤꯅ ꯂꯥꯛ ꯂꯩꯕ ꯃꯤꯗ ꯑꯣꯀꯦ ꯁꯛꯄꯩ ꯍꯩꯅ ꯄꯨꯡꯁꯛꯇ ꯁꯛꯄ ꯌꯥꯕ ꯅꯠꯇꯦꯕ ꯍꯥꯏꯕꯁꯤꯗꯤ ꯃꯁꯤꯗꯤ ꯆꫪꯆꯅꯦ ꯃꯁꯤꯗꯤ ꯄꯨꯟꯅ ꯁꯛꯀꯗꯕꯅꯤꯅꯀꯣ
ꯎꯝ
ꯑꯠꯇ꯭ꯔ
ꯎꯝ
ꯑꯗꯨꯅꯤꯗ ꯌꯥꯝ ꯃꯔꯨ ꯑꯣꯏꯕ ꯖꯥꯠꯅꯤꯗ ꯃꯤ ꯄ꯭ꯔꯦꯛ ꯇꯤꯁ ꯍꯥꯏꯁꯦ ꯐꯖꯅ ꯇꯧꯕꯖꯥꯠꯅ ꯃꯤ ꯀꯟꯁꫪꯠꯀ ꯆꯠꯄꯗꯀꯣ ꯃꯃꯥꯡꯂꫭꯝꯗ ꯀꯣꯏꯂꯥꯎ ꯂꯥꯎꯔꯒ ꯏꯟꯇꯔꯇꯦꯟ ꯇꯧꯔꯒ ꯑꯃ ꯃꯌꯥꯝꯗꯨ ꯅꯣꯛꯍꯟꯕ ꯅꯨꯡꯉꯥꯏꯅ ꯇꯧꯔꯤꯕꯗꯣ ꯃꯅꯨꯡꯗꯗꯤ ꯃꯣꯏꯅ ꯄ꯭ꯔꯦꯛꯇꯤꯁ ꯇꯧꯔꯤꯕ ꯈꯨꯇꯧꯗꯨꯗꯤꯕ ꯁꯤꯒꯤ ꯃꯔꯛꯇ ꯁꯨꯃꯥꯏꯅ ꯇꯧꯒꯅꯤ ꯃꯤ ꯑꯩꯅ ꯃꯔꯛ ꯊꯪꯅ ꯑꯩꯅ ꯁꯨꯃꯥꯏꯅ ꯃꯤꯑꯣꯏ ꯈꯔ ꯋꯥꯔꯤ ꯁꯥꯟꯅꯒꯅꯤ ꯃꯔꯛꯇꯨꯗ ꯅꯣꯏꯅ ꯁꯨꯃꯥꯏꯅ ꯕꯦꯛꯒ꯭ꯔꯥꯎꯟ ꯃ꯭ꯌꯨꯖꯤꯛ ꯆꯠꯂ ꯂꯩꯒꯅꯤ ꯁꯨꯃꯥꯏꯅ ꯇꯧꯒꯅꯤ ꯁꯨꯃꯥꯏꯅ ꯇꯧꯒꯅꯤ ꯍꯥꯏꯕꯁꯦ ꯍꯣꯏꯅ ꯂꯩꯔꯕꯅꯦ ꯑꯗꯨꯒ ꯃꯣꯏꯅ ꯑꯩꯈꯣꯏꯅ ꯈꯪꯗꯕꯅꯤꯅ ꯄꯪꯇꯕ ꯇꯧꯕ ꯑꯗꯨꯁꯨ ꯑꯗꯨꯝ ꯌꯥꯕ ꯃꯥꯟꯕ ꯋꯥꯅꯦꯕꯀꯣ ꯃꯅꯨꯡꯗꯗꯤ ꯄ꯭ꯔꯦꯛꯇꯤꯁ ꯍꯥꯏꯁꯦ ꯐꯖꯅ ꯆꯪꯕꯖꯥꯅꯦ
ꯍꯣꯏꯅꯦ ꯍꯣꯠꯅꯕꯒꯤ ꯃꯈꯥ ꯄꯣꯜꯂꯅꯤ ꯑꯗꯨ ꯑꯣꯏꯔꯗꯤ ꯑꯣꯗꫭ ꯏꯁ ꯑꯗꯨꯒꯨꯝꯕ ꯍꯣꯠꯅꯕ ꯍꯥꯏꯁꯦ ꯑꯩꯒꯨꯝꯕ ꯏꯁꯩ ꯈꯪꯗꯕ ꯃꯤꯅꯗꯤ ꯍꯣꯠꯅꯕꯁꯨ ꯈꯔꯗꯤ ꯋꯥ ꯌꯧꯔꯣꯏ
ꯍꯣꯏ ꯑꯗꯨꯕꯨꯗꯤ ꯏꯁꯥ ꯏꯁꯥꯒꯤ ꯏꯁꯥ ꯏꯁꯥꯒꯤ ꯄꯤꯕ ꯍꯥꯏꯕ ꯑꯃ ꯂꯩꯔꯦꯗꯅꯀꯣ ꯑꯗꯨꯒꯤ ꯋꯥꯅꯤꯗ ꯑꯩꯅ ꯍꯥꯏꯕꯗꯤ ꯁꯛꯑꯦ ꯁꯛ ꯁꯛ ꯍꯩ ꯍꯩꯇꯦ ꯍꯥꯏꯕ ꯅꯠꯇꯦ ꯑꯗꯨꯕꯨ ꯏꯁꯥꯅ ꯄꯥꯝꯖ꯭ꯔꯁꯨ ꯏꯁꯥꯅ ꯏꯁꯥꯅ ꯗꯤ ꯃꯅꯨꯡꯗ ꯄꯥꯝꯖꯕ ꯑꯗꯨꯒ ꯄꯤꯗꯦ ꯍꯥꯏꯕꯁꯦ ꯏꯁꯥꯅ ꯈꯪꯂꯕꯀꯣ ꯑꯗꯨꯒꯨꯝꯕ